ꯇꯥꯔꯕꯣ
ꯑꯧ ꯇꯥꯔꯦ ꯕ꯭ꯔꯗꯔ
ꯕ꯭ꯔꯗꯔ ꯁꯤꯁꯇꯔ ꯁꯨꯃꯥꯏ ꯍꯥꯏꯅꯩꯌꯦꯕꯥ ꯃꯤ ꯈꯔꯗꯗꯤ ꯑꯃꯨꯛ ꯑꯥ ꯁꯨꯃꯥꯏ ꯍꯟ ꯍꯥꯏꯕꯁꯤ ꯅꯨꯡꯉꯥꯏꯇꯕꯁꯨ ꯍꯥꯏꯒꯗ꯭ꯔꯥ ꯃꯣꯏꯒꯤ ꯅꯨꯡꯉꯥꯏꯇꯕꯁꯨ ꯌꯥꯎꯕꯖꯥꯠꯅꯤ
ꯎꯝ ꯃꯤꯡꯗꯤ ꯑꯗꯨꯝ ꯀꯧꯅꯕꯁꯨ ꯂꯩꯩ ꯚꯥꯏ ꯀꯧꯅꯕꯁꯨ ꯍꯥꯏꯅꯩꯀꯣ
ꯑꯣ ꯑꯗꯣ ꯍꯧꯖꯤꯛꯀꯥꯟ ꯅꯨꯄꯤꯗꯁꯨ ꯑꯗꯨꯝ ꯑꯥ ꯚꯥꯏ ꯚꯥꯏꯁꯦ ꯑꯗꯨꯝ ꯀꯧꯅꯩꯌꯦꯕ
ꯍꯣꯏ ꯑꯩꯈꯣꯏꯁꯨ ꯑꯗꯨꯝ ꯀꯧꯅꯩ ꯚꯥꯏ ꯚꯥꯏ
ꯈꯪꯗꯦ ꯑꯗꯨ ꯚꯥꯏꯁꯦ ꯅꯨꯄꯤꯅ ꯍꯣꯏ ꯀꯩꯝꯕꯨꯗꯤ ꯀꯥꯏꯕꯨꯗꯤ ꯀꯥꯏꯔꯃꯣꯏꯗꯣ ꯀꯩ ꯍꯥꯏꯅꯤ ꯁꯨꯝ ꯇꯥꯔꯛꯇꯕꯒꯤ ꯍꯥꯏꯒꯗ꯭ꯔꯥ ꯚꯥꯏꯁꯦ ꯅꯨꯄꯤꯗ ꯀꯧꯕꯁꯦ ꯈꯤꯇꯪ ꯏꯁꯥꯗ ꯈꯤꯇꯪ ꯀꯝ ꯀꯝꯐꯣꯔꯇꯦꯕꯜ ꯑꯣꯏꯗꯕꯗꯣ ꯅꯨꯄꯤ ꯊꯥꯏꯅꯉꯩꯗꯒꯤ
ꯏꯇꯥ ꯀꯧꯅꯕꯁꯨ ꯂꯩꯕꯅꯤ
ꯑꯗꯨꯕꯨꯗꯤ ꯀꯧꯅꯩ ꯑꯗꯣ ꯅꯨꯄꯤꯗꯗꯤ ꯑꯃꯨꯛ ꯍꯥꯏꯗꯤ ꯍꯣꯏ ꯑꯗꯨꯁꯨ ꯇꯥꯔꯛꯇꯕꯒꯤ ꯍꯩꯅꯗ꯭ꯔꯦ ꯍꯥꯏꯗꯤ ꯏꯇꯥ ꯏꯇꯥꯒ ꯍꯥꯏꯕꯗꯨ ꯀꯧꯕꯗꯤ ꯊꯥꯏꯅ ꯀꯧꯅꯕꯒꯤ ꯋꯥꯔꯤꯅꯦꯕꯀꯣ
ꯕꯤꯁꯦ ꯀꯧꯅꯩ ꯑꯥ ꯏꯃꯥꯟꯅꯕꯤꯁꯨ ꯀꯧꯅꯩ
ꯏꯃꯥꯟꯅꯕꯤ ꯍꯥꯏꯔꯒ ꯑꯗꯨꯃꯥꯏꯅ
ꯎꯝ ꯑꯗꯨꯝ ꯅꯠꯇ꯭ꯔꯒ ꯚꯥꯏ ꯚꯥꯏ ꯚꯥꯏꯅ ꯏꯁꯝ ꯁꯝꯃꯦ ꯑꯃꯗꯤꯅꯦ ꯏꯃꯥꯟꯅꯕꯤ ꯍꯥꯏ ꯁꯥꯡꯗꯣꯛꯈ꯭ꯔꯕꯅꯤꯅꯀꯣ
ꯑꯣ ꯋꯥꯔ꯭ꯠ ꯌꯥꯝꯒ꯭ꯔꯦꯕ
ꯋꯥꯔ꯭ꯠ ꯌꯥꯝꯒ꯭ꯔꯦꯕ ꯑꯥ
ꯑꯗꯨ ꯁꯤꯁꯇꯔ ꯀꯩ ꯍꯤꯟꯖꯥꯡꯁꯦ ꯀꯩ ꯌꯦꯟꯖꯥꯡꯅ ꯈ꯭ꯋꯥꯏ ꯄꯥꯝꯒꯦ
ꯑꯩꯒꯤ ꯏꯟꯖꯥꯡ ꯄꯥꯝꯕꯁꯦ ꯑꯁ ꯀꯩ ꯌꯦꯟꯖꯥꯡꯅꯥ ꯏꯄꯥꯝ ꯄꯥꯝꯃꯤꯅꯣ ꯈꯪꯗꯦꯗꯥ ꯑꯗꯨꯝ ꯆꯥ ꯑꯗꯨꯝ ꯆꯥꯅꯤꯡꯗꯦ ꯑꯗꯒꯤꯗꯤ ꯑꯥ ꯃꯔꯛ ꯃꯔꯛꯇ ꯇꯥꯡ ꯇꯥꯡ ꯆꯥꯕꯗꯨꯅ ꯍꯥꯎꯋꯦ ꯑꯩ ꯄꯥꯝꯗꯦꯅꯦ ꯁꯨꯛꯄꯥꯝ ꯎꯝ ꯃꯔꯛꯇꯒ ꯇꯥꯡꯅ ꯆꯥꯕ ꯍꯤꯟꯖꯥꯡꯗꯣ ꯍꯥꯏꯗꯤ ꯑꯗꯨꯒꯨꯝꯕ ꯌꯥꯝ ꯍꯥꯎꯋꯦꯕ
ꯑꯣ ꯇꯥꯡꯅ ꯆꯥꯕ ꯍꯥꯏꯗꯤ ꯆꯝꯊꯣꯡ ꯑꯣꯏꯔꯁꯨ ꯑꯗꯨꯝ ꯍꯥꯎꯗꯣꯏꯔꯕ
ꯎꯝ ꯑꯗꯨ ꯑꯣꯏꯇꯥꯔꯁꯨ ꯁꯨꯝ ꯍꯣꯏ ꯁꯨꯝ ꯁꯦꯔꯦꯜꯗ ꯆꯥꯔꯛꯄ ꯍꯤꯟꯖꯥꯡꯒꯨꯝꯕꯗꯣ ꯑꯗꯨꯃꯥ ꯁꯨꯡꯆꯥ ꯆꯥꯅꯤꯡꯗꯦꯕ
ꯎꯝ ꯃꯔꯛ ꯃꯔꯛꯇ ꯆꯥꯏꯔꯤꯒꯩ ꯑꯗꯨꯝ ꯍꯥꯎꯋꯦ ꯁꯤꯅꯦꯕ
ꯎꯝ ꯃꯔꯛ ꯃꯔꯛꯇ ꯆꯥꯔꯤꯉꯩ ꯑꯗꯨꯝ ꯍꯥꯎꯋꯦ ꯕ꯭ꯔꯥꯗ꯭ꯔꯗꯤ
ꯑꯩꯒꯤꯗꯤ ꯑꯩꯅ ꯄꯥꯝꯕ ꯍꯥꯏꯔꯒꯗꯤ ꯍꯧꯖꯤꯛ ꯆꯝꯊꯣꯡ ꯍꯥꯎꯅ ꯊꯣꯡꯉꯒ ꯆꯥꯔꯅꯤꯗ ꯑꯗꯨꯒꯥꯟꯗ ꯆꯝꯊꯣꯡꯁꯤꯃ ꯑꯗꯨꯝ ꯍꯥꯎꯋꯦ ꯑꯗꯨꯒ ꯆꯝꯊꯣꯡ ꯍꯥꯏꯔꯒ ꯍꯦꯛꯇ ꯆꯝꯊꯣꯡ ꯍꯦꯟꯖꯥꯡ ꯈꯨꯗꯤꯡꯃꯛ ꯍꯥꯏꯗꯤ ꯍꯋꯥꯏꯗ ꯍꯋꯥꯏ ꯑꯁꯥꯡꯕꯤ ꯂꯩ ꯁꯦꯕꯣꯠ ꯈꯣꯡꯗ꯭ꯔꯨꯝ ꯃꯥꯏꯔꯦꯟ ꯀꯩ ꯂꯣꯏ ꯂꯩꯅꯤꯗꯅ ꯑꯗꯨꯗ ꯍꯧꯖꯤꯛꯀꯤ ꯃꯇꯝꯗ ꯍꯥꯏꯔꯒꯗꯤ ꯈꯥꯃꯦꯟꯁꯤꯟ ꯆꯝꯊꯣꯡꯖꯦ ꯍꯥꯎꯋꯦ ꯍꯥꯎꯋꯦ ꯍꯥꯏꯇꯥꯔꯦꯅꯦ
ꯈꯥꯃꯦꯟ ꯑꯁꯤꯟꯕꯤꯖꯦ ꯑꯗꯨꯝ ꯍꯥꯎꯋꯦ ꯁꯤꯟꯇꯛ ꯁꯤꯟꯇꯛ
ꯎꯝ ꯁꯥꯕꯒꯤꯁꯨꯀꯣ
ꯎꯝ
ꯑꯗꯨꯒ ꯁꯥꯏꯠꯇ ꯗꯤꯁ ꯍꯥꯏꯗꯨꯔ ꯀꯩꯅꯣ ꯃꯣꯔꯣꯛ ꯃꯦꯠꯄꯒꯤ ꯇꯥꯏꯞꯇ ꯁꯥꯒꯨꯝꯕ ꯑꯃ ꯐꯖꯅ ꯁꯨꯔꯒ ꯆꯥꯔꯗꯤ ꯍꯥꯎꯍꯦ
ꯍꯨꯝꯍꯨꯝ
ꯎꯝ
ꯑꯩꯗꯤ ꯁꯤꯡꯖꯨꯒꯨꯝꯕ ꯁꯤꯡꯖꯨꯒꯨꯝꯕꯗꯤ ꯍꯥꯎꯋꯦ ꯌꯥꯝ
ꯁꯤꯡꯖꯨ ꯑꯣ
ꯎꯝ
ꯁꯤꯡꯖꯨ ꯑꯃ ꯁꯤꯡꯖꯨ ꯑꯍꯥꯎ ꯑꯩꯈꯣꯏ ꯍꯧꯖꯤꯛꯀꯥꯟ ꯑꯩꯈꯣꯏꯅ ꯁ꯭ꯋꯥꯏꯗ ꯌꯣꯟꯅꯔꯤ ꯁꯨꯃꯥꯏꯅ ꯑꯝꯇ ꯌꯣꯟꯗꯕ ꯌꯨꯝꯂꯛꯇ ꯇꯧꯕ ꯁꯤꯡꯖꯨ ꯀꯩꯅꯣꯗ ꯀꯛꯋꯥꯗꯀꯣ
ꯎꯝ
ꯀꯛꯋꯥꯗ ꯑꯃ ꯂꯩꯌꯦ ꯏꯃꯥꯟ ꯅꯕꯤ ꯑꯃꯅ ꯇꯥꯛꯄꯤꯕꯅꯦ ꯑꯗꯨꯕꯨꯗꯤ ꯌꯥꯝ ꯊꯤ ꯍꯥꯎꯖꯥꯠꯅꯤ ꯃꯥꯏꯗꯨꯗꯤ ꯃꯆꯜ ꯐꯖꯅ ꯁꯨꯔꯦꯕꯀꯣ ꯑꯗꯩ ꯊꯣꯏꯗꯤꯡ ꯀꯩꯀꯥ ꯐꯖꯅ ꯍꯥꯞꯄꯒ ꯃꯤꯃꯤꯒ ꯍꯥꯞꯆꯤꯟꯕꯖꯤꯗꯤ ꯀꯨꯏꯗ꯭ꯔꯤꯗꯅ ꯑꯩꯈꯣꯏ ꯁ꯭ꯋꯥꯥꯏ ꯇꯧꯏꯖꯦ
ꯃꯤꯃꯤ ꯍꯥꯞꯄ ꯁꯤꯡꯖꯨꯖꯤꯗꯤ ꯀꯩꯁꯨ ꯍꯥꯎꯇꯦꯗ ꯃꯅꯥ ꯃꯁꯤꯡ ꯁꯤꯡꯖꯨꯅ ꯍꯦꯜꯂꯦ ꯍꯥꯎꯕ
ꯍꯣꯏ ꯑꯗꯣ ꯃꯅꯥ ꯃꯁꯤꯡ ꯃꯔꯛꯇ ꯃꯤꯃꯤꯒ ꯇꯩꯁꯤꯟꯕꯖꯦ ꯍꯣꯏ ꯍꯧꯖꯤꯛꯀꯥꯟꯗꯤ ꯌꯥꯝ ꯆꯠꯄꯨꯗꯤ ꯆꯠꯅꯩ ꯑꯗꯣ ꯍꯧꯖꯤꯛꯀꯤꯗꯤ ꯃꯥꯏ ꯃꯤ ꯃꯤ ꯍꯥꯞꯇꯦꯕꯀꯣ ꯍꯥꯞꯆꯟꯗꯕꯤꯗ ꯑꯗꯨꯝ ꯊꯥꯏꯅꯒꯤ ꯃꯑꯣꯡꯗꯅꯦ ꯃꯥꯅ ꯇꯧꯏꯖꯦ ꯍꯋꯥꯏ ꯑꯃ ꯀꯤꯂꯤꯆꯅꯥ ꯍꯥꯞ ꯀꯤꯂꯤ ꯆꯅꯥ ꯍꯥꯏꯒꯗꯨꯏꯔꯥ ꯀꯩ ꯍꯥꯏꯗꯨꯅꯣ ꯍꯋꯥꯏ ꯎꯝ ꯐꯖꯅ ꯀꯥꯝꯊꯣꯛꯑꯕꯗꯣ ꯗꯨꯒ ꯍꯥꯞꯄꯦꯕ ꯃꯥꯏꯗꯣ ꯌꯥꯝ ꯊꯨꯖꯥꯠꯅꯤ
ꯀꯩꯅꯣꯒꯤꯅꯦ ꯎꯝ ꯑꯦꯝ ꯌꯨ ꯃꯃꯥꯡꯗꯣ
ꯑꯥ
ꯑꯗꯨꯗꯣ ꯑꯗꯨꯗꯁꯨ ꯑꯗꯨꯝꯕ ꯑꯃ ꯌꯣꯟꯕꯅꯤ ꯏꯕꯣꯛ ꯑꯅꯤꯅ ꯐꯝꯕ
ꯀꯥ ꯑꯦꯝ ꯌꯨ
ꯑꯗꯨ ꯑꯩꯈꯣꯏꯗꯨꯗꯩ ꯑꯗꯨꯝ ꯂꯩꯌꯦ
ꯃꯃꯥꯡ ꯀꯥꯋꯥꯏ ꯑꯣꯏꯗꯨꯏꯅꯣ ꯍꯥꯏꯖꯦ
ꯑꯥ ꯀꯩꯅꯣꯒꯤ ꯍꯥꯏꯖꯤꯜ ꯂꯝ ꯑꯃ ꯂꯝ ꯑꯃ ꯍꯩꯔꯥꯡꯒꯣꯏꯊꯣꯡ ꯂꯣꯝ ꯆꯠꯄ ꯌꯥꯕꯒꯤ ꯂꯝꯕꯤ ꯑꯃ ꯍꯥꯏꯖꯤꯜꯂꯝꯗꯥꯏꯗꯣ ꯑꯗꯨ ꯃꯥꯡꯒꯤꯗ ꯕꯤꯔꯌꯥꯅꯤ ꯑꯃ ꯌꯥꯡꯈꯩ ꯌꯥꯡꯈꯩꯒ ꯊꯥꯔꯒ ꯂꯩꯕꯗꯣ
ꯃꯣꯏ ꯏꯁꯇ꯭ꯔꯤꯠ ꯐꯨꯗ ꯌꯣꯟꯕꯗꯨꯔꯣ
ꯑꯥ ꯍꯣꯏ ꯍꯣꯏ ꯑꯗꯥꯏꯋꯥꯏꯒꯤꯗ ꯑꯗꯨꯝꯅꯦ ꯏꯕꯣꯛ ꯑꯅꯤ ꯂꯩꯕꯅꯦꯕ ꯎꯝ ꯑꯗꯨ ꯃꯣꯏꯁꯨ ꯍꯥꯎꯕꯅꯦ ꯁꯤꯡꯖꯨ ꯗꯨ
ꯎꯝ ꯃꯣꯏ ꯑꯅꯤ
ꯃꯅꯥ ꯃꯁꯤꯡ ꯉꯥꯛꯇ ꯎꯝ ꯑꯃ ꯑꯃꯅ ꯈꯔ ꯑꯥ ꯑꯥ ꯑꯃꯅ ꯍꯦꯟꯕꯅꯦ ꯈꯔ ꯍꯥꯎꯕꯗꯤ ꯌꯥꯝ
ꯑꯩ ꯂꯩꯗꯤ ꯂꯩꯗ꯭ꯔꯗ ꯂꯩ ꯏꯃꯥꯟꯅꯕ ꯃꯣꯏꯅ ꯂꯩꯔꯒ ꯄꯨꯔꯛꯄꯗꯤ ꯌꯥꯎꯒ꯭ꯔꯦ ꯑꯗꯨꯏꯗꯨ ꯍꯥꯎꯏ ꯈꯣꯠꯂꯦꯅ
ꯎꯝ ꯍꯥꯎꯕꯅꯦ ꯃꯣꯏꯒꯤ ꯀꯤꯂꯤꯆ ꯑꯃꯥ ꯏꯕꯣꯛ ꯑꯃꯒꯤꯅ ꯀꯤꯂꯤꯆꯅꯥꯒꯤ ꯇꯧꯕꯅꯦꯕꯀꯣ ꯍꯥꯏꯗꯤ ꯃꯪꯒꯟ ꯍꯥꯞꯄꯗꯣ ꯑꯗꯨꯒ ꯑꯃꯒꯤꯅ ꯆꯋꯥꯏ ꯆꯋꯥꯏ ꯑꯉꯥꯟꯕ ꯇꯧꯕꯅꯦꯕ ꯑꯗꯨꯒ ꯃꯆꯜ ꯎꯝ ꯆꯜ ꯂꯣꯏ ꯁꯨꯕꯅꯦ ꯑꯁ ꯑꯗꯨꯒꯅꯦ ꯂꯨꯄꯥ ꯀꯨꯟꯊ꯭ꯔꯥꯒꯤ ꯂꯩꯒꯤꯕꯁꯤꯅꯅꯦ ꯈꯨꯌꯥꯝ ꯑꯃ
ꯑꯣ ꯀꯨꯟꯊ꯭ꯔꯥꯒꯤꯅ ꯃꯤ ꯃꯌꯥꯝ ꯆꯥ ꯌꯥꯔꯦꯕ
ꯍꯣꯏ ꯑꯈꯣꯏ ꯏꯃꯥꯅꯕꯤ ꯃꯌꯥꯝꯗꯣ ꯀꯨꯟꯊ꯭ꯔꯥꯒꯤꯗꯨꯅ ꯀꯣꯟꯅꯩ ꯃꯣꯛꯀꯖꯦ ꯁꯥꯔꯒꯅꯦ ꯑꯁ ꯈꯨꯍꯥꯎꯗꯤ
ꯁꯤꯁꯇꯔ ꯃꯣꯔꯣꯛ ꯌꯥꯝ ꯆꯥꯕ꯭ꯔ ꯁꯤꯁꯇꯔꯖꯦ
ꯃꯣꯔꯣꯛ ꯌꯥꯝ ꯆꯥꯕꯨꯗꯤ ꯆꯥꯗꯦꯗ ꯑꯗꯨꯇꯔꯁꯨ ꯁꯤꯡꯖꯨꯗꯗꯤ ꯃꯣꯔꯣꯛ ꯁꯥꯕꯗꯣ ꯍꯥꯎꯋꯤꯗꯅ
ꯎꯝ ꯏꯁꯄꯥꯏꯁꯤ ꯑꯣꯏꯕ ꯗꯨꯝ ꯄꯥꯝꯕ
ꯎꯝ ꯄꯥꯝꯃꯦ ꯃꯣꯔꯣꯛ ꯌꯥꯝ ꯁꯥꯕꯗꯤ ꯑꯗꯨ ꯉꯝꯗꯤ ꯉꯝꯗꯦꯍꯦ ꯀꯞꯄꯦ ꯀꯥꯏꯗꯩ
ꯀꯞꯄꯦ ꯍꯩ ꯑꯩ ꯗꯤ ꯃꯣꯔꯣꯛ ꯌꯥꯝ ꯆꯥꯗꯦꯗ ꯃꯣꯔꯣꯛ ꯆꯥꯕꯖꯦ ꯊꯧꯋꯣꯏꯟꯒꯤ ꯆꯥꯗ ꯄꯨꯛꯇ ꯀꯩꯒ ꯅꯨꯡꯉꯥꯏꯇꯦꯕ ꯌꯥꯝꯅ
ꯎꯝ
ꯑꯗꯒꯤ ꯊꯥꯏꯅ ꯃꯤꯅ ꯍꯥꯏꯅꯕꯁꯨ ꯂꯩꯗꯅ ꯍꯥꯏꯗꯤ ꯑꯉꯥꯡ ꯑꯣꯏꯔꯤꯀꯥꯟꯗ ꯍꯥꯏꯒꯗ꯭ꯔꯥ ꯃꯣꯔꯣꯛ ꯆꯥꯗꯤ ꯌꯥꯝ ꯁꯥꯎꯒꯜꯂꯤꯒꯥꯏ
ꯁꯥꯎꯗꯅꯕꯅ ꯃꯣꯔꯣꯛ ꯆꯥꯒꯤꯗ꯭ꯔꯤꯔꯕ
ꯑꯥ ꯍꯣꯏ ꯑꯩꯖꯤ ꯈꯔ ꯁꯥꯎꯒꯟꯕ꯭ꯔꯥ ꯀꯩꯅꯣ ꯈꯪꯗꯦ ꯑꯩ ꯏꯇꯣꯝꯗ ꯁꯨꯝ ꯌꯦꯡꯖꯔꯤꯅꯦꯕꯀꯣ ꯁꯥꯎ ꯁꯥꯎꯕꯁꯨ ꯃꯥꯜꯂꯤ ꯑꯗꯨꯗꯤ ꯁꯦ ꯁꯥꯎꯕꯁꯤ ꯐꯠꯇꯦ ꯁꯤꯅꯦ ꯑꯩ ꯈꯜꯂꯤꯁꯦ ꯑꯗꯨꯅ ꯁꯥꯎꯗꯅꯕ ꯃꯣꯔꯣꯛꯁꯤ ꯈꯔ ꯍꯜꯂꯒꯦ ꯑꯗꯩꯗꯤ ꯃꯣꯔꯣꯛ ꯆꯥꯕꯖꯤ ꯄꯨꯛꯇꯁꯨ ꯁꯨꯝ ꯅꯨꯡꯉꯥꯏꯇꯕꯗꯣ ꯑꯗꯨꯒꯤ ꯌꯥꯝ ꯆꯥꯖꯤꯜꯂꯒ ꯍꯥꯏꯗꯤ ꯑꯉꯥꯡ ꯑꯣꯏꯀꯥꯟꯗꯗꯤ ꯏꯁ ꯀꯜꯂꯤꯝꯅꯤ ꯀꯥꯏꯅ ꯃꯣꯔꯣꯛ ꯆꯥꯔꯗꯤ ꯀꯜꯂꯤꯒ ꯍꯥꯏ ꯄꯪꯆꯥ ꯆꯥꯕꯤꯗꯣ ꯏꯃꯥꯟꯅꯕꯒꯩ ꯍꯦꯛꯇ ꯍꯧꯅꯔꯒ ꯃꯣꯔꯣꯀ ꯆꯤꯛꯇꯅ ꯈꯣꯠꯇꯅ ꯌꯥꯝ ꯇꯧꯔꯝꯃꯦꯕ ꯑꯗꯩꯗꯤ ꯆꯈꯥꯎ ꯁꯣꯛꯄ ꯂꯥꯛꯑꯗꯤ ꯍꯛꯆꯥꯡ ꯐꯕꯗꯨ ꯌꯥꯗꯦꯕ
ꯍꯣꯏ
ꯑꯗꯨꯗꯒꯤ ꯐꯣꯡꯗꯣꯔꯛꯄꯅꯤꯗ ꯈꯔ ꯈꯔ
ꯍꯣꯏ ꯃꯣꯔꯣꯛ ꯌꯥꯝ ꯆꯥꯕꯁꯦ ꯎꯝ ꯐꯠꯁꯨ ꯐꯠꯇꯦ ꯍꯥꯏꯝꯅꯦ ꯗꯥꯛꯇꯔꯅꯁꯨ ꯆꯥꯕꯤꯒꯅꯨ ꯍꯥꯏꯕꯅꯦ
ꯎꯝ
ꯍꯥꯏꯗꯤ ꯈꯤꯇꯪꯒꯨꯝꯕ ꯆꯥꯕꯗꯤ ꯀꯩꯁꯨ ꯀꯥꯏꯗꯦꯅ ꯎꯝ ꯆꯈꯥꯎꯒꯨꯝꯕ ꯑꯗꯩ ꯑꯇꯣꯞꯄ ꯍꯥꯏꯗꯤ ꯐꯠꯇꯦꯗ ꯑꯁꯥꯕ ꯁꯨꯝ ꯊꯥꯖꯤꯟꯕꯗꯣ
ꯎꯝ ꯑꯗꯨ ꯃꯤ ꯎꯃꯣꯛꯀꯥꯖꯦ ꯍꯦꯛꯇ ꯄꯨꯝ ꯄꯨꯝ ꯆꯤꯛꯑꯒ ꯍꯦꯛꯇ ꯁꯥꯏꯕꯤ ꯂꯩꯕꯅꯤꯅꯦ ꯑꯗꯨꯒꯨꯝꯕꯗꯤ ꯃꯣꯏ ꯆꯥꯛꯈꯥꯎꯖꯦ ꯃꯣꯏ ꯆꯈꯥꯎꯖꯦ ꯍꯦꯟꯅ ꯊꯥꯕ ꯖꯥꯠꯂ ꯈꯪꯗꯦ
ꯀꯃꯥꯏꯟ ꯇꯣꯏꯅꯣ ꯈꯪꯗꯦ ꯑꯩꯈꯣꯏꯗꯤ ꯀꯔꯥꯏꯗꯩ ꯎꯃꯣꯔꯣꯛ ꯃꯇꯦꯛ ꯑꯝꯇꯪ ꯊꯥꯛꯄꯗ ꯍꯨꯠꯂꯦ
ꯑꯣ ꯎ ꯃꯣꯔꯣꯛ ꯑꯃꯅ ꯍꯤꯟꯖꯥꯡ ꯌꯦꯟ ꯀꯦꯖꯤ ꯑꯃ ꯊꯣꯡꯕꯗ ꯍꯥꯞꯈ꯭ꯔꯗꯤ ꯌꯥꯔꯦ
ꯎꯝ ꯍꯥ ꯃꯣꯔꯣꯛꯀꯨꯝꯕ ꯁꯥꯔꯗꯤ ꯆꯥꯕꯁꯤ ꯀꯩꯁꯨ ꯉꯝꯗꯦꯗ
ꯉꯝꯗꯦ ꯑꯗꯨꯝ ꯆꯥꯔꯔꯣꯏ ꯑꯗꯨꯃꯥꯏꯟ ꯁꯥꯔꯗꯤ ꯗꯨꯝ
ꯎꯝ ꯃꯌꯥꯏ ꯑꯣꯏꯔꯞ ꯁꯥꯕꯗꯨꯅ ꯍꯥꯎꯋꯦ ꯆꯥꯗꯦ
ꯆꯥꯏꯌꯦ
ꯆꯥꯗꯦ
ꯆꯥꯗ꯭ꯔꯤ
ꯎꯨꯝ
ꯇ꯭ꯔꯥꯏ ꯇꯧꯅꯤꯡꯗꯕ꯭ꯔꯥ
ꯇ꯭ꯔꯥꯏꯁꯦ ꯇꯧꯗꯤ ꯇꯧꯅꯤꯡꯉꯦ ꯑꯗꯣ ꯍꯥꯎꯗꯣ ꯃꯥꯟꯗꯕ ꯃꯁꯛꯇꯣ
ꯍꯥ ꯍꯥꯎꯗꯧ ꯃꯥꯟꯗꯕ
ꯑꯣꯛꯇꯣꯄꯁꯇꯣ ꯃꯈꯣꯡ ꯃꯌꯥꯝꯗꯣ
ꯑꯥ
ꯑꯗꯨ ꯎꯕꯗ ꯍꯥꯎꯗꯧ ꯃꯥꯟꯗꯦꯕ
ꯍꯩꯅꯗ꯭ꯔꯤꯔꯕ ꯃꯊꯛ ꯃꯁꯛ
ꯍꯣꯏ ꯍꯣꯏ ꯃꯁꯛꯇꯣ ꯑꯣꯛꯇꯣꯄꯁꯀꯤ ꯃꯈꯣꯡ ꯃꯌꯥꯝꯗꯨꯒ ꯍꯥ ꯍꯥ ꯍ
ꯑꯩꯗꯤ ꯈꯔ ꯆꯥꯝꯗ ꯇꯦꯁꯇꯤ ꯇꯧꯅꯤꯡꯉꯤ ꯇꯦꯁꯄꯨꯗꯤ ꯇꯧꯗ꯭ꯔꯤꯀꯣ ꯑꯗꯨꯏꯁꯨ
ꯎꯨꯝ
ꯇꯧꯗꯤ ꯇꯧꯅꯤꯡꯉꯦ ꯍꯟꯗꯛ ꯃꯣꯏꯒꯤ ꯑꯃ ꯑꯥ ꯕ꯭ꯂꯦꯛ ꯕꯥꯔꯑꯅ ꯑꯃ ꯂꯩꯗꯅ ꯍꯟꯗꯛ ꯍꯧꯖꯤꯛꯀꯥꯟꯒꯤ
ꯎꯝ ꯊꯥꯒꯠꯂꯦ ꯌꯥꯝ ꯇꯥꯡꯁꯨ ꯌꯥꯝ ꯇꯥꯡꯉꯦ ꯑꯗꯣ ꯁꯤ ꯐꯨꯠꯁꯦ ꯃꯣꯏꯗꯣ ꯀꯔꯤ ꯊꯥꯒꯠꯂꯛꯄꯗ ꯕꯛꯀꯦꯠꯇ ꯇꯨ ꯀꯦ ꯍꯦꯟꯕ ꯃꯥꯜꯂꯦꯀꯣ
ꯑꯥ ꯃꯤ ꯃꯉꯥꯒꯤ ꯁꯨꯃꯥꯏꯅ ꯍꯥꯏꯕꯅꯤ ꯍꯥꯏꯒꯨꯝ ꯇꯧꯕꯅꯦ ꯑꯗꯨ ꯃꯣꯏ ꯃꯣꯏꯗꯨꯗꯔ ꯀꯩꯅꯣꯗꯤ ꯈꯪꯗ꯭ꯔꯦꯕꯀꯣ ꯑꯇꯣꯞꯄ ꯑꯃꯗ ꯑꯣꯏꯔꯝꯕꯕꯨꯗꯤ ꯌꯥꯏ ꯍꯧꯖꯤꯛꯀꯤ
ꯆꯦ ꯑꯃꯗ ꯊꯦꯡꯅꯈꯤ ꯑꯃ ꯁꯤꯅ ꯍꯧꯕ ꯑꯃ ꯑꯣꯏꯈꯤꯕꯅꯦ ꯀꯥꯎꯕꯨ ꯀꯥꯎꯈ꯭ꯔꯦ ꯃꯃꯤꯡꯗꯣ ꯁꯤꯅꯗꯤ ꯍꯧꯈꯤꯕꯅꯦ ꯃꯣꯏꯒꯤ ꯑꯦꯀꯥꯎꯟ ꯃꯃꯤꯡꯗꯣ
ꯑꯣ ꯃꯤ ꯃꯉꯥꯒꯤ ꯍꯧꯖꯤꯛꯀꯤ ꯇꯨ ꯊꯥꯎꯖꯟ ꯐꯥꯏꯚ ꯍꯟꯗ꯭ꯔꯦꯠ ꯑꯗꯨꯃꯥꯏꯅ ꯂꯩꯒꯨꯝ ꯇꯧꯕꯅꯦꯕ
ꯎꯨꯝ ꯑꯗꯣ ꯑꯗꯨꯗ ꯀꯩꯅꯣꯒꯨꯝꯕꯗꯤ ꯍꯥꯎꯗꯣꯏ ꯃꯥꯜꯂꯦ ꯑꯩꯗꯤ ꯈꯥꯖꯤꯡꯒꯨꯝꯕ ꯆꯧꯕꯒꯨꯝꯕ ꯑꯗꯨꯒ ꯂꯣꯞꯁꯇꯔꯒꯨꯝꯕꯗꯣ ꯑꯗꯨꯗꯤ ꯍꯥꯎꯗꯧ ꯃꯥꯜꯂꯦ
ꯑꯥ ꯑꯗꯨ ꯌꯥꯝ ꯍꯥꯎꯗꯧ ꯃꯥꯜꯂꯦ
ꯑꯥ ꯑꯗꯨꯒ ꯑꯣꯛꯇꯣꯄꯁꯇꯤ ꯍꯥꯎꯗꯧ ꯃꯥꯟꯗꯦ ꯍꯤ ꯑꯥ ꯍ ꯃꯈꯨꯠ ꯃꯌꯥꯝꯗꯨꯕꯨ ꯂꯤꯟ ꯃꯆꯥ ꯃꯆꯥ ꯃꯥꯜꯂꯦꯕ
ꯑꯥ ꯑꯩꯈꯣꯏ ꯁꯤ ꯀꯩꯅꯣꯗꯁꯨ ꯑꯦꯝ ꯌꯨ ꯃꯃꯥꯡꯗꯅꯦ
ꯎꯨꯝ
ꯀꯩꯅꯣꯒꯤ ꯑꯁꯤꯗ ꯏꯁꯇ꯭ꯔꯤꯠ ꯐꯨꯗ ꯌꯣꯟꯕ ꯃꯐꯝ ꯈꯔ ꯁꯣꯝ ꯃꯈꯥꯔꯣꯝ ꯍꯥꯏꯗꯣꯏꯔꯥ ꯈꯤꯇꯪ ꯍꯥꯏꯗꯣꯛꯑꯒ ꯑꯃ ꯂꯩꯕꯅꯦꯕ ꯑꯗꯨꯗꯁꯨ ꯏꯃꯥꯟꯅꯕꯈꯩ ꯑꯣꯛꯇꯣꯄꯁ ꯌꯣꯜꯂꯦ ꯑꯣꯛꯇꯣꯄꯁ ꯌꯥꯝ ꯍꯣꯡꯉꯦ ꯂꯨ ꯂꯨꯄꯥ ꯌꯥꯡꯈꯩꯔ ꯆꯥꯝꯃꯔ ꯑꯃ ꯍꯥꯏ ꯍꯥꯏꯒꯨꯝ ꯇꯧꯕꯅꯤꯅꯦ ꯆꯥꯕ ꯆꯠꯂꯤꯌꯦ ꯑꯗꯨꯒ ꯑꯣꯛꯇꯣꯄꯁꯇꯣ ꯄꯤꯁꯛ ꯄꯤꯛꯄꯤ ꯑꯣꯛꯇꯣꯄꯁ ꯑꯣꯏ ꯂꯩꯔꯝꯃꯦ
ꯑꯣꯛꯇꯣꯄꯁꯂꯥ ꯀꯩꯅꯣ ꯈꯪꯗꯕꯒꯤ ꯃꯥꯗꯣ ꯀꯩ ꯍꯥꯏꯅꯤ ꯑꯣꯟꯕ ꯎꯏ ꯑꯣꯟꯕ ꯀꯨꯏꯗ꯭ꯔꯤꯕꯒꯤ ꯃꯑꯣꯡꯗꯒꯣ
ꯎꯝ
ꯑꯃꯨꯛ ꯍꯨꯛꯄꯗ ꯂꯣꯏꯕꯗꯣ
ꯍꯣꯡꯕꯩ ꯑꯣꯏꯔꯝꯅꯤ
ꯋꯥꯔꯦ ꯍꯣꯡꯅ ꯄꯤꯗꯔꯛꯑꯕꯅꯤꯅ ꯃꯣꯏꯁꯨ ꯐꯖꯅ ꯑꯆꯧꯕꯗꯨꯗꯤ ꯌꯥꯔꯔꯣꯏꯗꯅ ꯍꯥꯏꯗꯤ ꯑꯩ ꯑꯩꯈꯣꯏꯅ ꯈꯟ ꯀꯥꯟꯗꯗꯤ ꯄꯤꯁꯇꯪ ꯀꯛꯑꯒꯁꯨ ꯑꯗꯨꯃꯥꯏꯅ ꯄꯨꯊꯣꯛꯄ ꯀꯥꯏꯅ ꯈꯜꯂꯤ ꯑꯣꯏꯗꯕꯖꯥꯠꯅꯤ
ꯑꯣꯛꯇꯣꯄꯁꯇꯤ ꯑꯩꯗꯤ ꯈꯖꯤꯛ ꯄꯥꯝꯗꯦꯗ ꯃꯁꯛꯇꯣ ꯇꯟꯕꯩ ꯂꯣꯞꯁꯇꯔꯒꯨꯝꯕꯗꯤ ꯄꯥꯝꯃꯦ ꯎꯝ ꯋꯥꯏꯈꯨꯒ ꯑꯗꯨꯒ ꯀꯩꯅꯣ ꯈꯥꯖꯤꯡ ꯑꯆꯧꯕꯗꯨꯒ
ꯑ ꯈꯖꯤꯡꯗꯣ ꯌꯥꯝ ꯍꯥꯎꯗꯧ ꯃꯥꯜꯂꯦ
ꯎꯝ ꯑꯗꯨ ꯍꯥꯎꯗꯧ ꯃꯥꯜꯂꯦ ꯄ꯭ꯔꯦꯛꯀ ꯊꯨꯗꯦꯛꯑ ꯆꯥꯕ
ꯑ ꯃꯇꯣꯡ ꯉꯥꯛꯇ ꯁꯠꯇꯣꯛꯑꯒ ꯆꯥꯕꯗꯣ
ꯑꯥ ꯑꯥ ꯑꯃ ꯀꯩꯅꯣ ꯃꯨꯛꯕꯥꯡ ꯇꯧꯕꯉꯩꯅꯒ ꯆꯥꯕ ꯏꯁꯇꯥꯏꯜꯗꯣ
ꯑꯗꯒꯤ ꯀꯩꯅꯣ ꯁꯟ ꯕꯤꯐꯀꯨꯝꯕꯗꯤ ꯄꯥꯝꯕ꯭ꯔꯣ
ꯎꯝ ꯄꯥꯝꯃꯤ
ꯐꯖꯅ ꯌꯥꯏꯔꯒ ꯑꯁ ꯃꯥꯗꯤ ꯌꯥꯏꯔꯒ ꯆꯥꯕ ꯊꯣꯡꯉꯖꯨ ꯍꯥꯎꯕꯨꯗꯤ ꯍꯥꯎꯋꯦ ꯑꯗꯣ ꯌꯥꯏꯔ
ꯁꯟꯒꯤꯗꯤ ꯁꯤꯡꯖꯨꯁꯨ ꯌꯥꯝ ꯍꯥꯎꯕꯅꯦ
ꯎꯝ ꯁꯟ ꯁꯤꯡꯖꯨ ꯍꯥꯎꯋꯦ
ꯎꯝ
ꯀꯩꯅꯣ ꯆꯠꯀꯥꯟꯗ ꯁꯣꯝ ꯃꯄꯥꯜꯂꯣꯝ ꯆꯠꯂꯨ ꯍꯜꯂꯛꯄꯗ ꯊꯥꯏꯅ ꯂꯝꯕꯤ ꯑꯩꯈꯣꯏꯁꯤ ꯂꯝꯕꯤ ꯊꯤꯡꯉꯤꯁꯤ ꯊꯤꯡꯗ꯭ꯔꯤꯀꯥꯟꯗꯀꯣ ꯁꯨꯝ ꯃꯥꯎꯗꯒꯤ ꯃꯣꯏ ꯃꯥꯎꯗꯗꯤ ꯌꯥꯝ ꯌꯣꯟꯕꯅꯦꯕ ꯃꯥꯎ ꯒꯦꯠꯀꯤꯗ ꯑꯗꯨꯗ ꯌꯥꯝꯅ ꯃꯣꯏ ꯀꯥꯈꯠꯂꯒ ꯌꯥꯝ ꯌꯣꯟꯕꯥꯟ ꯂꯩꯔꯛꯈꯤꯕ
ꯎꯝ ꯍꯥꯎꯔꯝꯒꯅꯤ ꯃꯣꯏ ꯌꯥꯏꯊꯣꯛꯑꯒ ꯇꯧꯔꯝꯗꯣꯏꯅꯤꯅꯦ
ꯎꯝ ꯃꯣꯏ ꯀꯧꯇꯥ ꯀꯧꯇꯥꯒ ꯍꯥꯞꯄꯦ ꯑꯗꯨꯃꯥꯏ ꯐꯖꯅ ꯍꯥꯞꯄꯒ ꯄꯨꯔꯛꯑꯦ
ꯑꯩꯈꯣꯏꯁꯤ ꯏꯃꯥꯟꯅꯕꯤ ꯃꯨꯁꯂꯤꯝ ꯂꯩꯌꯦꯕꯀꯣ ꯃꯣꯏ ꯏꯠ ꯆꯠꯄꯗꯒ ꯀꯩꯅꯣ ꯑ ꯁꯟ ꯑꯌꯥ ꯃꯣꯏꯒꯤ ꯁꯟ ꯑꯌꯥꯏꯕꯒꯤ ꯁꯤꯡꯖꯨꯕ ꯇꯧꯕꯗꯣ ꯑꯁ ꯃꯣꯢꯗꯤ ꯑꯗꯣ ꯃꯣꯏꯅ ꯇꯧꯕꯅ ꯍꯦꯟꯅꯗꯤ ꯍꯦꯛꯇ ꯍꯥꯎꯋꯦꯉꯣ ꯀꯃꯥꯏ ꯇꯧꯋꯤꯅꯣ ꯈꯪꯗꯦ ꯊꯣꯡꯉꯁꯨ
ꯎꯝ ꯈꯨꯊꯣꯡ ꯈꯦꯠꯅꯕ ꯃꯥꯜꯂꯦ ꯑꯩ ꯈꯟꯕꯗ
ꯎꯝ ꯃꯍꯥꯎꯗꯣ ꯈꯩꯇꯪ ꯈꯔ ꯈꯦꯠꯅꯔꯤꯔ ꯀꯩꯅꯣ ꯍꯥꯎꯕꯗꯣ ꯃꯣꯏꯅ ꯍꯦꯟꯕ ꯍꯥꯢꯇꯥꯔꯦ
ꯎꯝ ꯑꯩꯈꯣꯏ ꯏꯠ ꯏꯠ ꯏꯠ ꯆꯠꯄꯗ ꯆꯥꯏꯌꯦꯕꯀꯣ ꯅꯠꯇ꯭ꯔꯥ ꯏꯠ ꯏꯠꯁꯦ ꯆꯠꯄꯨꯗꯤ ꯆꯠꯂꯦ ꯃꯣꯏꯒꯤ ꯑꯗꯣ ꯁꯟ ꯃꯣꯏ ꯁꯨꯃꯥꯏꯅ ꯏꯃꯨꯡ ꯏꯃꯨꯡꯒꯤ ꯑꯗꯨꯃꯥꯏꯅ ꯇꯧꯔꯒ ꯁꯤꯟꯕ꯭ꯔꯥ ꯈꯪꯗꯦ ꯃꯣꯏꯁꯦ
ꯑ ꯃꯣꯏ ꯏꯃꯨꯡ ꯏꯃꯨꯡꯒꯤꯗ ꯃꯤ ꯃꯤ ꯂꯥꯛꯅꯕ ꯑꯣꯏꯕꯖꯥꯠꯅꯦ ꯃꯃꯥꯟꯅꯕꯤ ꯃꯃꯥꯟꯅꯕꯤ ꯇꯧꯅꯕ ꯃꯥꯥꯏ ꯃꯥꯥꯏꯒꯤ
ꯐꯔꯦ ꯁꯤꯁꯇꯔ ꯑꯩ ꯑꯃꯨꯛ ꯊꯝꯃꯤꯒꯦ ꯑꯃꯨꯛ ꯇꯧꯔꯛꯀꯦ
ꯎꯝ ꯍꯣꯏ